ꯇꯥꯕꯔꯣ?
ꯑꯣ ꯇꯌꯦ ꯇꯥꯏꯌꯦ꯫
ꯁꯥꯒꯠꯂꯛꯄꯖꯤꯕꯨ ꯀꯃꯥꯏ- ꯀꯃꯥꯏꯅ ꯇꯧꯔꯤꯒꯦꯅꯦꯍꯦ?
ꯑꯁ ꯍꯪꯗꯦꯕꯣ ꯍꯟꯗꯛꯀꯤ ꯅꯨꯡꯁꯥ ꯁꯥꯁꯤꯗꯤ ꯃꯤ ꯍꯥꯠꯇꯧꯔꯍꯦ! ꯌꯥꯞ ꯁꯅꯦꯦꯕꯣ
ꯑꯗꯨ ꯅꯨꯡꯁꯥꯁꯦ ꯁꯥꯕꯗ ꯁꯥꯕꯗ ꯌꯥꯗ꯭ꯔꯔꯤꯗ ꯁꯤꯒꯤ ꯃꯁꯥꯁꯤꯗꯤ
ꯑꯗꯨ ꯆꯍꯤ ꯈꯨꯗꯤꯡꯒꯤ ꯅꯨꯡꯁꯥꯥꯁ ꯑꯗꯨꯝ ꯁꯥꯕ ꯍꯦꯡꯒꯥ ꯂꯩꯗꯣ ꯑꯗꯨꯅꯖꯤꯀꯥꯟꯁꯦ ꯅꯪꯕꯨ ꯉꯁꯥꯏꯁꯤꯡ ꯆꯥꯔꯕꯅꯦ
ꯑ ꯆꯥꯛꯄ ꯏꯁꯤꯡꯕꯨꯗꯤ ꯆꯥꯔꯦ ꯑꯗꯣ ꯑꯁ ꯍꯧꯖꯤꯛꯀꯥꯟꯗꯤ ꯃꯅꯥ ꯃꯁꯤꯡ ꯆꯥꯕꯅ ꯐꯔꯦ ꯊꯥꯎ ꯊꯨꯝꯁꯦ ꯊꯥꯗꯣꯛꯑꯒꯦꯅ ꯑꯆꯝꯕ ꯑꯣꯏꯅ ꯑꯗꯨꯝ ꯑꯩꯈꯣꯏ ꯍꯤꯡꯒꯣꯜꯗ ꯊꯥꯕ ꯃꯅꯥ ꯃꯁꯤꯡ ꯑꯗꯨꯝ ꯑꯣꯏꯅ ꯆꯥꯔꯦꯗ
ꯃꯅꯥ ꯃꯁꯤꯡ ꯆꯥꯕꯅ ꯐꯔꯦ ꯍꯧꯖꯤꯛ ꯃꯇꯝꯁꯦ ꯍꯥꯏꯗꯤ ꯁꯥꯒꯠꯂꯛꯄꯅꯤꯅꯀꯣ ꯍꯥꯏꯗꯤ ꯑꯆꯝꯕ ꯆꯝꯊꯣꯡꯒꯨꯝꯕ ꯑꯗꯨꯝꯕ ꯆꯥꯞꯅ ꯐꯔꯦ ꯑꯁ ꯅꯈꯩꯗꯤ ꯗꯥ ꯍꯪꯁꯦ ꯆꯥꯅꯤꯡꯉꯥꯏ ꯂꯩꯇꯦ ꯑꯩꯈꯣꯏ ꯍꯤꯡꯒꯣꯜꯗꯒꯤ ꯑꯩꯈꯣꯏꯒꯤ ꯆꯧꯔꯤ ꯍꯞ ꯄꯥꯂꯦ ꯁꯣꯏꯒꯔ꯭ꯤꯗꯣ ꯈꯔ ꯍꯦꯛ ꯆꯠꯂꯨꯔꯦ ꯑꯗꯨꯒ ꯏꯃꯥꯅ ꯉꯥꯔꯤ ꯑ ꯎ ꯃꯣꯔꯣꯛ ꯀꯠꯇꯒ ꯃꯣꯔꯣꯛ ꯃꯦꯠꯁꯤꯜꯂꯦ
ꯎꯝ
ꯑꯗꯨꯃꯥꯏꯅ ꯆꯥꯔꯦ ꯆꯝꯄꯛꯅ ꯅꯪ ꯆꯥꯔꯔꯕꯣ
ꯑꯁ ꯆꯥꯔꯦ ꯑꯩꯁꯨ ꯑꯆꯝꯕ ꯑꯣꯏꯅ ꯏꯔꯣꯟꯕ ꯑꯃꯒ ꯇꯧꯔꯒ ꯃꯈꯈꯣꯏꯗꯒꯤ ꯐꯥꯕ ꯉꯥꯒ ꯑꯗꯨꯝ ꯉꯥ ꯑꯩꯈꯣꯏ ꯃꯥꯅ ꯐꯥꯏ ꯍꯥꯏꯅ ꯉꯥ ꯀꯩꯅꯣ ꯂꯩ ꯑꯩꯈꯣꯏꯒꯤ ꯉꯥ ꯊꯥꯖꯕ ꯍꯥꯏꯗꯤ ꯔꯧꯅꯀꯣ ꯑꯩꯈꯣꯏ ꯔꯧ ꯔꯧ ꯍꯥꯏꯕ ꯉꯥ ꯑꯃ ꯂꯩꯌꯦꯕ ꯑꯗꯣ ꯑꯆꯥ ꯋꯥꯕꯨꯗꯤ ꯐꯗꯦ ꯍꯥꯏꯗꯤꯡ ꯍꯥꯏꯐꯦ ꯉꯥꯎꯔꯒ ꯆꯥꯕꯗ ꯍꯥꯎꯕꯤ ꯆꯥꯡꯗꯣ
ꯎꯝ
ꯑꯗꯨ ꯑꯣꯏꯅ ꯉꯁꯥꯏ ꯑꯗꯣ ꯀꯩꯅꯣꯅ ꯇꯧꯋꯤꯅꯦ ꯑꯦ ꯁꯧꯒ꯭ꯔꯤꯁꯦ ꯁꯒꯔꯤꯁꯦ ꯁꯧꯒ꯭ꯔꯤ ꯑꯉꯥꯡꯕ ꯑꯃ ꯨ ꯂꯩꯕ꯭ꯔꯕ
ꯍ ꯁꯧꯔꯤꯖꯟ ꯁꯣꯝꯅ ꯑꯩꯈꯣꯏ ꯑꯁꯪꯕ ꯑꯃ ꯑꯉꯥꯡꯕ ꯑꯃ꯫ ꯎ꯫ ꯑꯩꯈꯣꯏꯒꯤ ꯑꯉꯥꯡꯕꯗꯨꯗꯤ ꯀꯩꯅꯣꯒ ꯆꯥ꯫ ꯑꯩꯈꯣꯏꯒꯤ ꯃꯔꯨꯈꯩꯗꯣ ꯆꯥꯕꯗ ꯀꯩꯝ꯫ ꯇꯧꯋꯦ ꯍꯥꯎꯋꯤꯅꯦ ꯑꯩꯈꯣꯏ ꯆꯦꯗꯒꯥ ꯇꯧꯋꯦꯕꯀꯣ꯫ ꯃꯣꯏ ꯃꯔꯨ ꯑꯩꯈꯣꯏꯒꯤ꯫ ꯎꯝ ꯁꯧꯒꯤ ꯄꯥꯡꯈꯠꯂꯛꯄ ꯃꯇꯝꯗ꯫ ꯃꯣꯏꯒꯤ ꯃꯔꯨ ꯑꯃ ꯍꯥꯏꯅ ꯂꯩ ꯒꯤ ꯇꯥꯏꯄꯇꯥ ꯁꯥꯠꯄ ꯑꯃ ꯌꯥꯎꯕꯅꯦꯕꯀꯣ꯫ ꯑꯗꯨꯗꯣ ꯑꯩꯈꯣꯏꯒꯤ ꯅꯨꯡꯁꯥꯗ ꯐꯖꯅ ꯍꯧꯗꯣꯛꯑꯗꯅ ꯑꯗꯩꯗ ꯊꯨꯝꯒꯨꯝꯕ ꯆꯥꯏꯁꯤꯜꯂꯒ ꯑꯗꯨꯝ ꯑꯆꯥꯔꯁꯦ ꯁꯦꯝꯃ ꯆꯥꯕ ꯌꯥꯏꯑꯕ ꯑꯗꯨꯃꯥꯏꯅ꯫ ꯁꯦꯝꯃ ꯆꯥ꯫ ꯆꯥꯏ ꯑꯩꯈꯣꯏꯗꯤ꯫ ꯍꯧꯖꯤꯛ ꯑꯩꯈꯣꯏ ꯆꯥꯔꯤ ꯁꯧꯒꯔꯤꯗꯨꯗꯤ ꯀꯩꯅꯣꯅꯤꯗ꯫ ꯍꯣꯏ ꯁꯧꯒꯔ꯭ꯤ ꯑꯁꯪꯕꯗꯣ꯫
ꯑꯣ꯫
ꯁꯧꯒꯔ꯭ꯤꯗꯤ ꯑꯗꯨꯝ ꯍꯦꯟꯖꯥꯡꯗꯤ ꯌꯥꯝ ꯊꯣꯛꯄꯅꯤꯗ꯫
ꯑꯣ ꯁꯧꯒꯔ꯭ꯤꯁꯦ ꯅꯣꯏꯒꯤ ꯁꯧꯒꯔ꯭ꯤ ꯀꯌꯥꯝ ꯊꯥꯔꯤꯅꯣ꯫
ꯁꯧꯒ꯭ꯔꯤ ꯑꯩꯈꯣꯏ ꯐꯩꯗꯣꯝ ꯑꯃꯇꯪ ꯊꯥꯏꯌꯦ꯫
ꯑꯣ꯫
ꯍꯥꯏꯗꯤ ꯐꯩꯗꯣꯝꯗꯨꯗ ꯃꯊꯛ ꯀꯩꯅꯣꯗꯅ ꯁꯧꯔꯤ ꯊꯥꯔꯦ ꯃꯈꯥꯗꯅ ꯑꯗꯨꯝ ꯑꯩꯈꯣꯏꯒꯤ ꯇꯤꯜꯂꯧꯒꯨꯝꯕ ꯑꯗꯨꯝ꯫ ꯃꯔꯨ ꯃꯔꯥꯡ ꯫
ꯏꯁ ꯅꯣꯡ ꯐꯗꯣꯛꯁꯨ ꯂꯥꯛꯑꯒ ꯁꯧꯒꯔ꯭ꯤꯗꯣ ꯅꯣꯏꯒꯤ꯫ ꯍꯤꯡꯒꯣꯜꯒꯤ ꯃꯍꯥꯎꯗꯨꯣ ꯅꯣꯏꯗ ꯊꯥꯕ ꯁꯄ꯭ꯔꯤꯗꯨꯗꯤ ꯅꯣꯏꯗꯤ ꯂꯩꯍꯥꯎ ꯀꯌꯥ ꯐꯖꯅ ꯃꯔꯥꯡ ꯀꯥꯏꯅ ꯂꯩꯕꯃꯤꯅ ꯐꯔꯝꯒꯅꯤꯗ꯫
ꯍꯣꯏ ꯍꯥꯏꯗꯤ ꯑꯩꯈꯣꯏ ꯈꯤꯇꯪ ꯍꯤꯡꯒꯣꯣꯟꯁꯦ ꯍꯥꯏꯗꯤ ꯃꯤꯉꯣꯟꯗ ꯂꯩꯔꯁꯤ꯫ ꯆꯗꯥ꯫ ꯁꯛꯄꯨꯗꯤ ꯏꯁꯥꯒꯤ ꯍꯤꯡꯒꯣꯜꯁꯨ ꯂꯩꯖꯕꯅꯤꯅ ꯍꯤꯡꯈꯣꯜꯗꯒꯤ ꯆꯥꯕꯁꯤ꯫ ꯑꯗꯨꯗꯤ ꯃꯅꯥ ꯃꯁꯤꯡꯁꯦ ꯈꯔ ꯍꯥꯎꯋꯤꯗꯅ ꯍꯥꯏꯗꯤ꯫ ꯏ꯫ ꯇꯁꯦꯡꯅ ꯍꯧꯖꯤꯛ ꯃꯇꯝꯗ ꯂꯩꯒ ꯆꯥꯕ꯫ ꯅ ꯀꯤꯖꯔꯦꯕ ꯍꯥ ꯄꯤꯕ ꯄꯣꯏꯌꯥꯟ ꯃꯌꯥꯝꯁꯦ ꯍꯥꯏꯗꯤ ꯑꯗꯣ ꯑꯩꯈꯣꯏꯒꯤ ꯌꯨꯝꯒꯤ ꯆꯥꯖꯅꯕ꯫ ꯗꯤ ꯑꯗꯨꯝ ꯏꯁꯥꯅ ꯑꯗꯨꯝ꯫ ꯍꯥꯥꯄꯗꯤ ꯑꯗꯨꯝ꯫ ꯑꯩꯈꯣꯏꯒꯤ ꯌꯦꯡꯒꯣꯟꯒꯤ ꯑꯩꯈꯣꯏꯒꯤ ꯌꯦꯟꯊꯤꯒꯨꯝꯕ ꯑꯗꯩ ꯁꯟꯒꯤ ꯑꯈꯣꯏꯒꯤ ꯁꯟꯊꯤꯒꯨꯝꯕ ꯑꯗꯨꯃꯥꯏꯅ ꯆꯥꯔꯨ ꯑꯃ ꯄꯠꯍꯜꯂꯒ ꯑꯗꯨꯝ ꯍꯥ ꯑꫭꯏꯅ ꯏꯁꯥꯅ ꯁꯦꯝꯖꯥꯔꯦ ꯑꯗꯨꯒ ꯑꯃꯥꯏꯅ ꯍꯥꯞ ꯍꯥꯞꯄꯩ ꯑꯗꯨꯅꯕꯨ ꯐꯩꯗ
ꯍꯣꯏꯗ ꯑꯗꯨꯅꯕꯨ ꯍꯦꯟꯅ ꯐꯩꯗ ꯐꯩꯌꯦꯗꯤ ꯑꯗꯨ ꯀꯩꯅꯣ ꯇꯧꯗꯅ ꯆꯥꯕ ꯊꯛꯄꯗ ꯏꯁꯥꯗꯁꯨ ꯃꯥꯡꯍꯟꯗ꯭ꯔꯦ ꯁꯣꯛꯍꯟꯗ꯭ꯔꯦ ꯍꯥꯏꯗꯤ ꯏꯁꯥꯒꯤ ꯄꯣꯊꯣꯛ ꯏꯁꯥꯅ ꯆꯥꯖꯕ ꯑꯖꯤꯗꯤ ꯐꯩꯗꯣ
ꯍꯟꯗ ꯍꯟꯗꯛꯇꯤ ꯑꯈꯣꯏꯒꯤꯀꯣ
ꯎꯝ
ꯏꯃꯥꯅ ꯀꯩꯅꯣ ꯊꯥꯏꯌꯦ ꯑꯩꯈꯣꯏꯒꯤ ꯍꯟꯗꯛꯇꯤ ꯑꯩꯅ ꯑꯩ ꯊꯕꯤ ꯌꯥꯝ ꯄꯥꯝꯖꯕ ꯍꯥꯏꯇꯥꯔꯦꯅꯦ ꯑꯗꯨꯅ ꯊꯕꯤꯖꯦ ꯑꯩꯅ ꯐꯩꯗꯣꯝ ꯑꯥꯅꯤ ꯊꯥꯍꯟꯕꯅꯦꯕ ꯑꯗꯨꯅ ꯑꯁ ꯊꯕꯤ ꯑꯗꯨꯝ ꯊꯕꯤꯖꯦ ꯁꯝꯅ ꯍꯥꯏꯕꯗ ꯆꯝ ꯐꯨꯠꯄꯨ ꯆꯥꯏ ꯍꯧꯋꯤ ꯅꯠꯇ꯭ꯔꯒ ꯑꯗꯨꯝ ꯑꯩꯈꯣꯏꯒꯤ ꯆꯥꯛꯊꯣꯛꯑ ꯃꯇꯨꯡꯗꯒ ꯑꯗꯨꯝ ꯉꯌꯥꯛ ꯊꯥꯕꯗ ꯊꯕꯤ ꯑꯩꯈꯣꯏꯒꯤ ꯊꯨꯝꯃꯣꯔꯣꯛ ꯇꯧꯒꯅ ꯑꯃ ꯒꯥ ꯃꫭꯔꫭꯛ ꯑꯇꯦꯄꯒ ꯆꯥꯕꯗ ꯌꯥꯝ ꯍꯥꯎꯋꯦꯕ
ꯑꯣ
ꯑꯩꯖꯨ ꯉ ꯆꯥꯛꯇꯣꯛꯑꯦ ꯉꯥꯏꯍꯥꯛ ꯂꯩꯔꯒ ꯊꯕꯤ ꯍꯦꯛꯎꯕꯗꯩ ꯊꯥꯕꯤ ꯑꯃꯨꯛ
ꯑꯦ ꯊꯕꯤꯗꯖꯨ ꯊꯕꯤꯖꯦ ꯃꯈ ꯃꯈꯜ ꯃꯌꯥꯝ ꯂꯩ ꯃꯥꯜꯂꯦꯅꯦꯀꯣ
ꯊꯕꯤꯖꯦ ꯑꯩꯈꯣꯏꯗꯤ ꯌꯥꯝ ꯀꯟꯅ ꯆꯥꯎꯕꯗꯤ ꯅꯠꯇꯦ ꯊꯕꯤ ꯀꯔꯤ ꯊꯕꯤ ꯍꯥꯏꯗꯣꯏꯅꯣ ꯑꯗꯨꯗꯤ ꯑꯩ ꯁꯛꯇꯤ ꯈꯪꯗ꯭ꯔꯦꯕꯀꯣ ꯑꯗꯣ ꯑꯩꯈꯣꯏ ꯃꯥ ꯍꯣꯏ ꯅ ꯊꯥꯕꯅꯤꯅ ꯊꯕꯤꯗꯣ ꯄꯪꯆꯥꯎ ꯆꯥꯎꯗꯦ ꯑꯩꯈꯣꯏꯒꯤ ꯌꯥꯝ ꯃꯥꯏ ꯃꯄꯨꯡ ꯐꯥ ꯆꯥꯎꯗ ꯑꯩꯈꯣꯏ ꯈꯨꯕꯥꯛ ꯑꯃꯨꯛꯀ ꯁꯥꯡꯉꯦ, ꯊꯕꯤ ꯃꯆꯥ ꯍꯥꯏꯇꯥꯔꯦ ꯌꯥꯝ ꯆꯥꯎꯕ ꯊꯕꯤ ꯅꯠꯇꯕꯗꯣ ꯑꯗꯨꯒꯤ ꯆꯥꯕꯥꯗ ꯃꯍꯥꯎ ꯌꯥꯝ ꯂꯩꯌꯦꯕ꯫ ꯍꯥꯏꯗꯤ ꯍꯧꯖꯤꯛꯁꯦ ꯁꯥꯒꯠꯂꯛꯄꯅꯤꯅꯀꯣ ꯍꯥꯏꯗꯤ ꯁꯥꯗꯤ ꯁꯤꯡꯒꯨꯝꯕ ꯃꯍꯤ ꯃꯅꯥꯏ ꯌꯥꯝ ꯆꯥꯎ ꯍꯥꯏꯗꯨꯅ꯫
ꯑꯁ ꯑꯗꯨꯅꯦ꯫ ꯁꯥꯒꯠꯂꯛꯄꯩ ꯆꯥꯡꯁꯤꯗꯤ ꯀꯩ ꯍꯥꯏꯔꯅꯤ ꯐꯖꯅ ꯁꯥꯔꯦ ꯑꯗꯣ ꯊꯕꯤꯁꯦ ꯍꯥꯏꯕꯅꯤ ꯊꯕꯤ ꯆꯥꯕꯅꯕꯨ ꯐꯩꯗ ꯐꯩꯗꯤ ꯊꯕꯤꯗꯖꯤ ꯍꯥꯏꯗꯤ ꯊꯕꯤꯗꯗꯤ ꯑꯩꯈꯣꯏꯅ ꯆꯥꯕꯗ ꯃꯥꯡꯖꯕꯗ ꯑꯝꯇ ꯂꯩꯇ꯭ꯔꯦꯕ꯫ ꯊꯥꯎꯒꯤ ꯁꯔꯨꯛ ꯀꯩꯀ ꯑꯝꯇꯥ ꯌꯥꯎ ꯍꯥꯏꯗꯤ ꯑꯆꯝꯕꯗꯨꯅ ꯑꯆꯝꯕꯗ ꯆꯥꯀꯥꯟꯗ ꯏꯁꯥꯗꯁꯨ ꯅꯨꯡꯉꯥꯏꯔꯦ ꯈꯣꯡ ꯍꯥꯝꯕ ꯈꯣꯠꯄ ꯏꯁꯥꯗ ꯌꯥꯝ ꯅꯨꯡꯉꯥꯏꯅ ꯂꯩꯇ꯭ꯔꯣ?
ꯊꯕꯤꯖꯦ ꯍꯥꯏꯗꯤ ꯊꯕꯤꯗ ꯌꯥꯝ ꯍꯥꯎꯕ ꯊꯥꯕꯤ ꯃꯈꯜ ꯑꯃ ꯂꯩꯌꯦ ꯍꯥꯏꯗꯤ ꯑꯩꯈꯣꯏ ꯃꯥ ꯍꯤ ꯑꯩꯉꯣꯟꯗ ꯄꯣꯔꯛ ꯈꯔꯦꯕ ꯀꯥꯂꯦꯟ - ꯀꯥꯂꯦꯟ ꯊꯕꯤꯅ ꯌꯥꯝ ꯆꯥꯎꯗꯤ ꯆꯥꯎꯗꯦ ꯄꯤꯛꯇꯛ ꯁꯦꯡ ꯄꯨꯠꯇꯀꯣ꯫ ꯑꯁ ꯑꯗꯨ ꯒꯤ ꯃꯍꯥꯎꯗꯨꯗꯤ ꯌꯥꯝ ꯍꯥꯎꯋꯦꯕ ꯑꯗꯨꯅ꯫
ꯊꯕꯤ ꯅꯨꯡꯉꯥꯏꯕꯩ ꯑꯃꯗꯤ ꯂꯩꯌꯦ ꯑꯩꯈꯣꯏꯒꯤ ꯊꯕꯤꯁꯦ
ꯑꯝ꯫
ꯔꯥꯎꯟ ꯑꯣꯏꯅ ꯈꯥꯏꯗꯣꯛꯑꯅꯤꯗꯅ
ꯑꯥ꯫
ꯑꯗꯨꯒ ꯑꯩꯈꯣꯏꯒꯤ ꯂꯩꯗꯨꯅ ꯁꯨꯝ ꯏꯁꯥꯁꯦ ꯃꯤꯠ ꯅꯨꯡꯁꯤꯛꯄ ꯈꯣꯠꯄꯁꯦ ꯃꯤꯠꯇꯒ ꯊꯣꯡꯝꯕꯖꯦ ꯑꯁ ꯅꯨꯡꯉꯥꯏ ꯖꯥꯠꯅꯤꯗ ꯃꯤꯠꯇ ꯑꯗꯨꯝ ꯊꯝꯕꯖꯦ ꯫ ꯐꯗꯤꯅ ꯀꯨꯞꯁꯜꯂꯒ꯫ ꯏꯪ - ꯏꯪ ꯂꯥꯛꯑꯣ ꯅꯨꯡꯉꯥꯏꯕ ꯍꯥꯏꯇꯥꯔꯦ ꯃꯤꯠ ꯀꯥꯁꯤ ꯑꯩꯗꯤ ꯑꯗꯨꯃꯥꯏꯅ ꯌꯥꯝ ꯇꯧꯒꯜꯂꯦ ꯊꯕꯤꯖꯦ ꯆꯥꯔꯁꯨ ꯆꯥꯏꯗꯩ ꯍꯛꯆꯥꯡꯒꯤꯗꯤ ꯁꯤꯖꯤꯟꯅꯕꯗ ꯀꯥꯟꯅꯩꯗꯅ꯫
ꯑ꯫
ꯍꯧꯖꯤꯛꯁꯤ ꯅꯣꯏꯔꯣꯝꯗꯗꯤ ꯇꯔꯕꯨꯖ ꯌꯥꯝ ꯊꯥꯅꯒꯤ ꯗꯥꯏꯅꯦ ꯇꯔꯕꯨꯖ ꯃꯨꯜꯂꯕꯤ ꯀꯃꯥꯏ ꯇꯧꯔꯤꯒꯦ ꯍꯧꯖꯤꯛꯁꯤꯕꯣ?
ꯑꯁ ꯇꯔꯕꯨꯁ ꯃꯨꯜꯂꯦ ꯍꯥꯏꯗꯤ ꯍꯧꯖꯤꯛ ꯌꯣꯟꯅꯔꯤꯕ ꯕꯖꯥꯔꯗ ꯀꯩꯗꯒ ꯄꯨꯈꯠꯂ ꯌꯣꯜꯂꯦ ꯇꯔꯕꯨꯁꯁꯦꯀꯣ ꯑꯁ ꯑꯩꯈꯣꯏ ꯁꯣꯝꯗꯒꯤꯅ ꯑꯌꯥꯝꯕ ꯂꯣꯏꯅ ꯄꯨꯊꯣꯛꯄꯅꯦꯕ ꯀꯗꯤ ꯅꯪ ꯇꯔꯕꯨꯁꯇꯁꯨ ꯀꯩꯅꯣ ꯇꯧꯔꯦ ꯃꯈꯜ ꯑꯅꯤ ꯂꯩꯌꯦꯕꯀꯣ ꯑ ꯍꯥꯏꯗꯤ ꯍꯪꯒꯄꯥꯟ ꯃꯆꯨꯒꯤꯁꯨ ꯑꯃ ꯊꯣꯛ ꯊꯣꯛꯑꯦꯕ
ꯑꯣ ꯇꯔꯕꯨꯨꯁꯁꯤꯗ ꯑꯩꯈꯣꯏꯅ ꯑꯗꯨꯝ ꯆꯥꯅꯩꯁꯤꯗꯤ ꯑꯉꯥꯡꯕꯅꯤꯗꯅ
ꯑꯥ ꯑꯗꯨꯅꯦ ꯍꯥꯏꯕꯗꯤ ꯑꯁ ꯍꯟꯗꯛꯇꯤ ꯑꯩꯈꯣꯏꯒꯤ ꯇꯔꯕꯨꯁꯇꯣ ꯀꯦꯖꯤ ꯀꯦꯖꯤ ꯇꯔꯨꯛ ꯇꯥꯕꯒ ꯌꯥꯎꯋꯦ
ꯑꯥ
ꯆꯥꯎꯔꯦꯕ ꯇꯔꯕꯨꯁ ꯀꯦꯖꯤ ꯇꯔꯨꯛ ꯇꯥꯕꯀꯥꯁꯦ ꯑꯗꯤ ꯑꯁ ꯑꯗꯣ ꯃꯍꯥꯎꯗꯤ ꯀꯩꯅꯣꯅ ꯍꯦꯜꯂꯤꯗ ꯑ ꯍꯥꯏꯗꯤ ꯊꯥꯏꯅꯗꯩ ꯁꯨꯝ ꯑꯉꯥꯡꯕꯁꯦ ꯆꯥꯔꯛꯄꯅꯤꯅ ꯑꯉꯥꯡꯕꯁꯦ ꯑꯩꯈꯣꯏꯅ ꯑꯗꯨꯝ ꯍꯥꯎꯇꯔꯥ
ꯑꯥ
ꯑꯁꯤꯗꯒꯤ ꯍꯦꯟꯅ ꯍꯥꯎꯕꯗꯤ ꯍꯧꯖꯤꯛꯀꯤ ꯀꯩꯅꯣ ꯃꯆꯨꯁꯦ ꯍꯪꯒꯥꯄꯥꯟ ꯃꯆꯨꯁꯦ ꯌꯦꯂꯣ ꯃꯆꯨꯁꯦ ꯍꯥꯏ ꯇꯔꯦꯀꯣ
ꯍꯣꯏ ꯍꯣꯏ
ꯑꯗꯣ ꯁꯤꯁꯤꯅ ꯍꯥꯎꯕꯁꯤꯗꯤ ꯊꯨꯝꯃꯒꯀꯣ ꯑꯁ ꯃꯍꯤꯁꯨ ꯍꯣꯝꯕ ꯑꯁ ꯍꯥꯎꯈ꯭ꯔꯥꯖꯥꯠꯅꯤꯗ ꯂꯥꯛꯑꯣꯃꯤ ꯅꯪꯕꯨ ꯑꯁ ꯑꯩꯈꯣꯏ ꯄꯨꯈ꯭ꯔꯤꯗꯩꯒ ꯌꯨꯝ ꯑꯩꯈꯣꯏꯗ ꯅꯣꯡ ꯐꯥꯗꯣꯛ ꯀꯣꯏꯔꯛ ꯀꯣꯏꯗꯧꯔꯒꯦ ꯑꯩꯈꯣꯏ ꯄꯨꯈ꯭ꯔꯤꯗꯩ ꯉꯥ ꯑꯆꯧ ꯑꯆꯧ ꯂꯩꯔꯦ ꯑꯩꯈꯣꯏ ꯄꯨꯈ꯭ꯔꯤꯒꯤ ꯉꯥꯒꯤ ꯃꯍꯥꯎꯗꯣ ꯅꯪ ꯀꯥꯎ ꯅꯪꯕꯣ
ꯑꯦ ꯉꯥꯁꯨ ꯆꯥꯗꯩꯅꯦ ꯑꯗꯨꯒ ꯀꯩꯅꯣꯁꯨ ꯆꯥꯅꯤꯡꯉꯤꯅꯤ ꯑꯩ ꯅꯪ ꯍꯥꯏꯕ ꯇꯔꯕꯨꯁꯇ ꯑꯩꯈꯣꯏ ꯌꯦꯂꯣ ꯃꯆꯨꯒ ꯍꯥꯏꯕꯗꯣ ꯑꯗꯨꯗꯤ ꯑꯝꯕꯧ ꯑꯝꯕꯧ ꯆꯥꯗ꯭ꯔꯤ ꯃꯍꯥꯎ ꯇꯪꯗ꯭ꯔꯤ ꯑꯗꯨꯗꯤ ꯑꯝꯇ ꯆꯥꯅꯤꯡꯉꯤ ꯅꯤꯅꯦꯍꯦ
ꯁꯥꯏꯖ ꯆꯠ ꯑꯗꯨꯅꯁꯨ ꯑꯗꯨꯗꯣ ꯍꯧꯖꯤꯛꯁꯦ ꯇꯔꯕꯨꯁꯁꯦ ꯀꯩꯅꯣꯗꯤ ꯂꯣꯏꯔꯦ ꯂꯣꯏꯁꯤꯜꯂꯛꯄ ꯃꯇꯝꯗꯤ ꯑꯣꯏꯔꯦꯕꯀꯣ
ꯑꯣ
ꯑꯩ ꯅꯪꯒꯤꯗꯃꯛꯇ ꯍꯥꯏꯗꯤ ꯇꯣꯉꯥꯟꯅ ꯇꯔꯕꯨꯁ ꯃꯉꯥ ꯇꯔꯨꯛ ꯈꯥꯛꯑꯒ ꯊꯝꯒꯦ ꯍꯥꯏꯗꯤ ꯑꯉꯥꯡꯕꯁꯨ ꯊꯝꯃꯝꯒꯦ ꯀꯗꯤ ꯍꯪꯒꯥꯄꯝꯁꯨ ꯊꯝꯒ ꯒꯦ ꯍꯥꯏꯗꯤ ꯑꯗꯨꯒꯤ ꯃꯍꯥꯎꯗꯣ ꯂꯧꯑꯣꯕ ꯀꯔꯝꯕꯅꯤ ꯍꯦꯟꯅ ꯅꯪꯁꯨ ꯆꯥꯔꯒꯦ ꯈꯪꯅꯤꯁꯦ ꯑꯁꯤꯗꯤ ꯅꯪ ꯅꯪ ꯅꯣꯏ ꯌꯨꯝꯗꯒ ꯊꯥꯒꯦ ꯍꯥꯏꯔꯛꯇꯣꯏ ꯖꯥꯠꯅꯤꯗ
ꯑꯣ ꯇꯔꯕꯨꯁꯁꯦ ꯀꯩꯅꯣꯁꯦ ꯍꯧꯖꯤꯛꯁꯤ ꯅꯣꯏꯗ ꯀꯦꯖꯤꯁꯦ ꯀꯌꯥ ꯄꯤꯅꯒꯦ ꯀꯦꯖꯤ ꯑꯃꯗ
ꯑꯉꯥꯡ ꯑꯉꯥꯡꯕꯁꯤꯅ ꯂꯨꯄꯥ ꯀꯨꯟꯊ꯭ꯔꯥ ꯃꯉꯥ ꯄꯤꯌꯦ
ꯑ ꯑꯣ
ꯑꯗꯒꯤ ꯍꯪꯒꯄꯥꯟꯗꯤ ꯂꯨꯄꯥ ꯕꯖꯥꯔꯗ ꯌꯣꯟꯕꯗꯤ ꯆꯥꯝꯃꯗꯒꯤ ꯀꯨꯟ ꯇꯥꯕꯗꯒ ꯌꯣꯟꯕꯅꯦ ꯑꯗꯨꯒ ꯑꯩꯈꯣꯏꯗꯒꯤꯅ ꯍꯨꯝꯗ꯭ꯔꯥ ꯍꯨꯝꯐꯨ ꯃꯉꯥ ꯍꯨꯝꯐꯨ ꯁ꯭ꯋꯥꯏꯗ ꯁꯨꯃꯥꯏꯅ ꯊꯥꯗꯣꯛꯑꯦ
ꯑꯣ ꯑꯗꯨꯗꯤ ꯆꯥꯕꯁꯦ ꯍꯥꯎꯕ ꯌꯥꯝ ꯍꯦꯟꯕ ꯖꯥꯠꯅꯤꯅꯦ
ꯍꯦꯜꯂꯦ ꯍꯦꯜꯂꯦ ꯌꯥꯝ ꯍꯦꯟꯂꯦ ꯁꯤ ꯀꯩꯅꯣ ꯇꯧꯕ ꯍꯥꯏꯇꯥꯔꯦ ꯑꯩꯈꯣꯏꯅ ꯍꯦꯟꯅ ꯍꯥꯎꯕꯒꯤ ꯃꯔꯝꯖꯨ ꯂꯩ ꯍꯦꯟꯅ ꯆꯥꯎꯕꯒꯤ ꯃꯥꯔꯝꯖꯨ ꯂꯩꯌꯦꯕ ꯀꯩꯅꯣ ꯇꯧꯕ ꯍꯥꯏꯇꯥꯔꯦ ꯍꯥꯏꯗꯤ ꯑꯈꯣꯏꯗꯤ ꯃꯤꯒꯤꯗꯤ ꯍꯥꯔ ꯅꯨꯡ ꯆꯥꯏꯗꯅ ꯈꯣꯠꯇꯅ ꯇꯧꯕꯗꯤ ꯃꯥꯌꯥꯝ ꯂꯩ ꯑꯗꯨꯕꯨ ꯑꯩꯈꯣꯏꯔꯣꯝꯒꯤ ꯆꯠꯅꯕꯤꯗꯤ ꯀꯥ ꯍꯦꯟꯅ ꯍꯥꯔ ꯅꯨꯡꯖꯩ ꯍꯥꯞꯇꯦꯕ ꯑꯩꯈꯣꯏꯒꯤꯗꯤ
ꯍꯣꯏ ꯑꯗꯨꯅꯖꯨ ꯃꯍꯥꯎ ꯍꯦꯟ
ꯍꯦꯜꯂꯦ ꯍꯥꯏꯗꯤ ꯑꯈꯣꯏꯒꯤ ꯁꯟꯖꯨꯂꯣꯏ ꯑꯣꯛ ꯁꯥ ꯉꯥꯁꯨ ꯃꯌꯥꯝ ꯂꯣꯏꯕꯅꯤꯅꯀꯣ ꯍꯥꯏꯗꯤ ꯃꯣꯏꯅ ꯐꯠꯇꯕ ꯊꯥꯗꯣꯔꯛꯄ ꯑꯗꯨꯗꯨꯅ ꯂꯩꯍꯥꯎ ꯑꯃꯨꯛ ꯀꯥꯟꯕ ꯑꯩꯈꯣꯏꯅ ꯇꯨꯡꯖꯜꯂꯒ ꯁꯟꯊꯤꯖꯦ ꯑꯩꯈꯣꯏꯒꯤ ꯁꯟꯊꯤ ꯁꯟꯖꯨꯡꯖꯦ ꯑꯩꯈꯣꯏꯒꯤ ꯀꯣꯝ ꯇꯧꯊꯣꯛꯑꯒ ꯊꯝꯃꯦꯕ ꯑꯈꯣꯏꯒꯤ ꯍꯥꯏꯗꯤ ꯀꯣꯝꯗꯨꯗ ꯂꯣꯏꯅ ꯊꯥꯂꯗꯣꯏꯅꯦꯕ ꯁꯟꯗꯤ ꯁꯦꯡꯌꯨꯡ ꯖꯦ
ꯑꯣ
ꯍꯌꯦꯡꯋꯥꯏ ꯑꯩꯈꯣꯏꯅ ꯂꯧ ꯎꯕꯕꯨ ꯍꯥꯏꯔꯣ ꯑꯈꯣꯏꯅ ꯄꯣꯠꯆꯩ ꯊꯥꯅꯤꯡꯕꯕꯨ ꯍꯥꯏꯔꯣ ꯑ ꯑꯗꯨꯗ ꯂꯣꯏꯅ ꯆꯥꯏꯗꯨꯅꯦꯕ ꯁꯟꯊꯤ ꯁꯟꯌꯨꯛꯖꯦ ꯆꯥꯏꯔ ꯃꯇꯨꯡꯗ ꯑꯈꯣꯏꯅ ꯈꯣꯏꯗꯣꯛꯇꯨꯅꯦꯕ ꯍꯥꯏꯗꯤ ꯅꯨꯡꯁꯥ ꯖꯔꯅꯤ ꯅꯣꯡꯊꯥꯍꯜꯂꯅꯤ ꯂꯩꯍꯥꯎ ꯀꯥꯍꯟꯗꯣꯏꯅꯦꯕ ꯑꯈꯣꯏꯅ ꯂꯩꯍꯥꯎ ꯀꯥꯍꯟꯕꯖꯤ ꯇꯧꯔꯒ ꯑꯈꯣꯏꯅ ꯄꯣꯠ ꯆꯩꯗꫭ ꯊꯥꯛꯀꯥꯟꯗ ꯋꯥꯗꯤ ꯐꯥꯔꯦ ꯑꯗꯨꯅ ꯇꯤꯜꯍꯥꯛ ꯍꯤꯗꯥꯛꯁꯨ ꯁꯤꯖꯤꯟꯅꯗ꯭ꯔꯦ ꯈꯨꯠꯁꯦꯝꯒꯤꯖꯨ ꯁꯤꯖꯤꯟꯅꯗ꯭ꯔꯦ ꯑꯈꯣꯏꯒꯤ ꯏꯁꯥꯅ ꯄꯨꯊꯣꯛꯆꯕ ꯄꯣꯠꯇꯨ ꯏꯁꯥꯅ ꯊꯥꯕꯗꯨꯅ ꯐꯩꯗꯅ
ꯍꫭꯏ ꯑꯗꯨꯕꯨꯗꯤ ꯇꯔꯕꯨꯠꯁꯦ ꯑꯈꯣꯏꯒꯤ ꯂꯩꯌꯦ ꯃꯣꯏꯅꯒ ꯂꯩꯔꯦ ꯆꯥꯕ ꯇꯥꯔꯕꯨꯁ ꯁꯦ ꯌꯥꯝ ꯑꯆꯧꯕꯒꯩ ꯌꯥꯎꯋꯦꯕꯀꯣ ꯑꯗꯨꯒ ꯆꯥꯔꯀꯥꯟꯗ ꯃꯍꯤꯗꯣ ꯃꯍꯥꯎ ꯏꯋꯥꯠ ꯋꯥꯠꯄ ꯑꯩꯈꯣꯏꯒꯤ ꯊꯨꯝꯗꯕꯒꯤ ꯇꯥꯏꯞꯇ ꯑꯃ ꯂꯩꯌꯦ ꯑꯗꯨꯝ ꯑꯗꯨꯝꯕꯁꯨ ꯌꯥꯝ ꯊꯦꯡꯅꯩꯌꯦ ꯑꯗꯨ ꯨ ꯕꯖꯤꯗꯤ ꯈꯤꯇꯪ ꯃꯣꯏ ꯍꯥ ꯅꯨꯡꯒ ꯍꯥꯞꯄꯒ ꯆꯥꯎꯍꯜꯂꯒ ꯄꯨꯊꯣꯛꯄ ꯃꯥꯟꯖꯜꯂꯛꯑꯕꯅꯤ
ꯑꯗꯨꯅꯦ ꯍꯧꯖꯤꯛꯀꯥꯟꯗꯤ ꯕꯖꯥꯔꯗ ꯌꯣꯜꯂꯤꯕ ꯄꯣꯠꯆꯩꯖꯤꯡꯖꯦ ꯊꯥꯏꯅꯗꯤ ꯊꯤꯜꯍꯥꯠ ꯍꯤꯗꯥꯛꯁꯦ ꯊꯣꯛꯂꯛꯇ꯭ꯔꯤꯀꯥꯟꯗ ꯌꯥꯝꯅ ꯐꯖ ꯐꯖꯕ ꯌꯣꯜꯂꯝꯃꯦ ꯑꯗꯣ ꯍꯧꯖꯤꯛꯇꯤ ꯊꯣꯛꯂꯛꯏꯕ ꯆꯥꯎꯈꯠꯂꯛꯕꯒꯤ ꯍꯥꯏꯒꯗ꯭ꯔꯥ ꯄꯨꯊꯣꯔꯛꯏꯕ ꯈꯪꯗꯦꯗ ꯀꯔꯤ ꯃꯥꯡꯖꯕꯒꯤ ꯃꯥꯡꯖꯕ ꯉꯥꯛꯇ ꯂꯩ ꯆꯥꯎꯈꯠꯂꯛꯄꯅ ꯑꯩꯈꯣꯏꯗ ꯀꯥꯟꯅꯕ ꯄꯤꯔꯖꯨ ꯍꯥꯏꯗꯤ ꯆꯥ ꯑꯆꯥ ꯑꯊꯛꯀꯤ ꯁꯨꯃꯥꯏꯅ ꯇꯧꯕꯁꯦ ꯌꯥꯝ ꯃꯥꯡꯖꯩꯌꯦꯕ
ꯑꯣ ꯑꯗꯨ ꯑꯣꯏꯇꯥꯔꯗꯤ ꯑꯩꯅꯦ ꯅꯣꯡꯃꯅꯦ ꯂꯥꯛꯀꯦ ꯑꯗꯨꯒ ꯅꯪ ꯇꯔꯕꯨꯁꯇꫭ ꯈꯥꯛꯑꯝꯄꫭ ꯑꯝꯇ ꯂꯣꯏꯗ꯭ꯔꯤꯉꯩ ꯆꯥꯕ ꯂꯥꯛꯀꯦ
ꯑꯣ ꯂꯥꯛꯑꯣ ꯂꯥꯛꯑꯣ ꯑꯗꯨꯅꯦ ꯁꯤ ꯑꯩ ꯃꯔꯝꯗꯣ ꯍꯥꯏꯔꯒꯁꯦ ꯍꯥꯏꯗꯤ ꯑꯈꯣꯏꯒꯤ ꯂꯩꯔꯤꯁꯦ ꯁꯨꯃꯥꯏꯅ ꯇꯧꯔꯛꯏꯖꯦ
ꯎꯝ
ꯀꯤꯌꯥ ꯄꯨꯊꯣꯛꯏꯁꯦ ꯍꯥꯏꯗꯤ ꯂꯝꯗꯤ ꯆꯥꯎꯈꯠ ꯍꯦꯟꯗꯣꯔꯂꯛꯇꯦ ꯃꯤꯁꯤꯡ ꯍꯦꯟꯒꯠꯃꯤꯅ ꯄꯣꯊꯣꯛꯁꯦ ꯄꯣꯊꯣꯛ ꯍꯦꯟꯅ ꯄꯨꯊꯣꯛꯅꯕ ꯍꯣꯠꯅꯕꯗ ꯇꯧꯔꯛꯄꯅꯦ ꯍꯣꯏ ꯍꯣꯏ ꯅꯪ ꯂꯥꯛꯑꯣ ꯑꯩ ꯇꯔꯕꯨꯁꯇꯥ ꯈꯥꯡ ꯑꯝꯒꯦ ꯉꯖꯨ ꯐꯥꯔ ꯆꯥꯁꯦ ꯑꯗꯨꯃꯥꯏꯅ ꯇꯧꯁꯦ
ꯑꯣ ꯍꯣꯏ ꯐꯔꯦ ꯐꯔꯦ ꯑꯗꯨꯗꯤ ꯑꯩ ꯂꯥꯡꯅꯕ ꯇꯥꯎꯔꯒꯦ ꯎꯝ ꯊꯝꯃꯦ ꯊꯝꯃꯦ ꯎꯝ ꯊꯝꯃꯦ ꯊꯝꯃꯦ